ꯑꯥꯎ ꯍꯜꯂꯣ
ꯍꯜꯂꯣ
ꯀ꯭ꯔꯤ ꯇꯧꯕ꯭ꯔꯣ
ꯀꯩ ꯍꯥꯏꯅꯣ
ꯀ꯭ꯔꯤ ꯇꯧꯕ꯭ꯔꯣ
ꯀꯩꯁꯨ ꯇꯧꯗꯦ ꯍꯟꯖꯥꯡ ꯊꯣꯡꯒꯦ ꯇꯧꯔꯤꯌꯦ
ꯑꯣ ꯀꯩꯉꯣ ꯊꯣꯡꯒꯦꯕ꯭ꯔꯣ
ꯈꯪꯗꯦ ꯀꯩ ꯏꯟꯖꯥꯡ ꯊꯣꯡꯗꯣꯏꯅꯣ
ꯆꯥꯔꯣꯏ
ꯅꯪꯗꯤ
ꯑꯩꯈꯣꯏꯔꯣ ꯆꯥꯛꯆꯥꯕ ꯂꯣꯏꯔ ꯂꯩꯔꯤꯌꯦ
ꯀꯩ ꯏꯟꯖꯥꯡ ꯆꯥꯔꯒꯦ
ꯎꯝ ꯑꯂꯨꯒ ꯕꯤꯟꯁ ꯐ꯭ꯔꯥꯏ ꯆꯥꯏꯌꯦ ꯈꯣꯏꯗꯤ
ꯍꯥꯎꯕ ꯍꯤꯟꯖꯥꯡꯅꯤꯅꯦ
ꯍꯣꯏ ꯍꯥꯎꯋꯦ ꯗꯨꯝ ꯍꯥꯏꯇꯥꯔꯦ
ꯑꯍꯥꯎꯕ ꯍꯦꯟꯖꯥꯡꯅꯤ ꯍꯥꯎꯕ ꯇꯥꯕꯅꯦ
ꯃꯥꯟꯅꯤ ꯃꯠꯅꯦ
ꯑꯩꯗꯤ ꯈꯪꯗꯦꯌꯦ ꯀꯔꯤ ꯍꯦꯟꯖꯥꯡ ꯊꯣꯡꯗꯣꯏꯅꯣ
ꯕꯣꯜ ꯌꯦꯡꯕ꯭ꯔꯣ ꯅꯪꯁꯨ
ꯌꯦꯡꯗꯦꯗ ꯑꯩꯒꯤꯗꯤ ꯌꯥꯎꯗꯝꯅꯤꯅ ꯌꯦꯡꯗꯔꯦ
ꯉꯔꯥꯡꯗꯤ ꯃꯦꯁꯤ ꯈꯣꯏꯒ ꯀꯩꯅꯣ ꯈꯣꯏꯒꯗꯣ ꯐꯖꯔꯦꯅꯥ
ꯍꯣꯏ ꯍꯔꯥꯎꯔꯝꯅꯤꯍꯦ ꯀꯔꯃꯥꯏꯒꯤ ꯃꯦꯁꯤ ꯈꯣꯏꯒꯤ ꯐꯦꯟꯁ ꯈꯣꯏꯗꯤ
ꯍꯣꯏ ꯄꯣꯔꯗ꯭ꯔꯅ ꯁꯤꯔꯗ꯭ꯔꯅ ꯈꯜꯂ ꯂꯩꯔꯨꯈꯣꯏꯗꯣ
ꯎꯝ
ꯀ꯭ꯔꯤ ꯀ꯭ꯔꯤ ꯇꯧꯒꯦꯔꯣ ꯉꯁꯤꯗꯤ
ꯀꯩꯀꯩ ꯇꯧꯔꯤꯅꯣ ꯍꯧꯖꯤꯛ ꯆꯥꯛ ꯊꯣꯡꯉꯅꯤ ꯊꯣꯡꯕ ꯂꯣꯏꯔꯒ ꯆꯥꯔꯅꯤ ꯆꯥꯕ ꯂꯣꯏꯔꯒ ꯋꯥꯆꯞ ꯇꯧꯒꯅꯤ ꯋꯥꯆꯞ ꯇꯧꯕ ꯂꯣꯏꯔꯒ ꯑꯗꯨꯝ ꯃꯥ ꯃꯥ ꯊꯣꯛꯄ ꯍꯧꯔꯅꯤ ꯀꯔꯤꯔ ꯇꯧꯒ ꯇꯧꯕꯁꯤ ꯅꯪꯗꯤ ꯆꯥꯛ ꯆꯥꯔꯦ ꯍꯥꯏꯕ ꯍꯜꯂꯣ ꯇꯥꯕ꯭ꯔꯣ ꯂꯣ